ꯎꯝ ꯍꯜꯂꯣ ꯑ ꯑꯣ ꯀꯩꯗꯧꯔꯝꯃꯤꯅꯣ
ꯀꯩꯅꯣ ꯇꯧꯔꯤꯌꯦ ꯎꯝ ꯅꯍꯥꯟ ꯄꯤꯔꯨꯛ ꯂꯩꯍꯧꯕꯗꯣ ꯀꯩꯅꯣ ꯇꯧꯗꯕ ꯑꯩꯈꯣꯏꯅꯅꯦ ꯑꯌꯪꯕꯗ ꯍꯥꯞꯆꯜꯂ ꯁꯨꯝ ꯊꯝꯕ ꯑꯗꯨꯗ ꯆꯥꯍꯧꯗ꯭ꯔꯒꯗꯤ ꯑꯗꯨꯝ ꯄꯠꯈ꯭ꯔꯅꯤ ꯄꯥꯝꯃꯨꯏꯌꯦꯅ ꯃꯌꯨꯝꯗ ꯂꯨꯄꯥ ꯌꯥꯡꯈꯩ ꯄꯤ ꯂꯩꯍꯧꯕꯅꯦꯕ ꯑꯗꯨꯗꯨꯒꯤ ꯑꯩꯅ
ꯀꯩꯅꯣ ꯇꯧꯗꯦ ꯑꯩꯈꯣꯏꯗꯥꯁꯨ ꯑꯆꯥꯄꯣꯠꯇꯣ ꯃꯥ ꯃꯇꯣꯝꯗ ꯍꯧꯔꯒꯦꯒ ꯊꯥꯎ ꯂꯩꯇ꯭ꯔꯦꯒ ꯊꯥꯎ ꯑꯔꯩꯕꯗꯨꯅ ꯍꯧꯔꯒꯦꯅ ꯍꯥꯏꯌꯦꯕꯀꯣ ꯑꯗꯨꯒꯤ ꯑꯩꯅ ꯑꯗꯨꯇꯔꯗꯤ ꯁꯨꯝ ꯀꯩꯅꯣꯝ ꯇꯧꯔꯒ ꯂꯩꯕꯅ ꯐꯩ ꯂꯦꯝꯂꯤꯗꯨ ꯁꯛꯄꯨꯗꯤ ꯑꯩꯅ ꯑꯌꯨꯛꯇ ꯄꯨꯊꯣꯛꯑ ꯃꯜꯂꯝꯕꯅꯦ
ꯑꯣꯅꯥ ꯅꯣꯏꯒꯤ ꯄꯠꯂꯦ ꯈꯣꯠꯂꯦ ꯇꯧꯕꯗꯣ ꯀꯩꯁꯨ ꯇꯧꯗ꯭ꯔꯕꯣ ꯑꯗꯨꯝ ꯆꯥꯕ ꯌꯥꯗꯣꯏꯕ
ꯑꯥ ꯀꯜꯂꯁꯨ ꯑꯩꯅꯅꯦ ꯍꯟꯗꯛꯇꯤ ꯈꯔ ꯌꯥꯝꯅ ꯎꯝ ꯃꯨꯟꯅꯕ ꯐꯨꯠꯂꯒꯦ ꯇꯧꯕꯅꯦꯕ ꯉꯥꯏꯍꯃꯨꯛꯇ ꯑꯩꯅ ꯄ꯭ꯔꯦꯁꯔ ꯀꯨꯀꯔꯗ ꯐꯨꯠꯗꯣ ꯑꯍꯨꯝ ꯂꯛ ꯀꯨꯝꯕ ꯀꯥꯑꯝꯃꯦꯕ ꯍꯟꯗꯠ ꯃꯉꯥꯒꯨꯝꯕ ꯀꯥꯝ ꯑꯃꯒ ꯌꯦꯡꯉꯒꯦ ꯇꯧꯕꯅꯤ ꯑꯗꯨ ꯆꯥꯕ ꯌꯥꯗꯕ ꯑꯣꯏꯗꯤ ꯑꯣꯏꯗꯦꯕ ꯑꯗꯨꯝ ꯁꯥꯏꯔꯒꯦ ꯇꯧꯅꯤ ꯀꯟꯅ
ꯑꯇꯩꯅ ꯍꯥꯏꯕꯗꯤ ꯃꯥꯒꯤ ꯅꯥꯟ ꯃꯣꯏ ꯆꯥꯝꯃ ꯄꯤꯔꯛꯦ ꯈꯣꯠꯂꯦ ꯇꯧꯕꯒꯤ ꯃꯅꯥ ꯄꯠꯄ ꯈꯣꯠꯄ ꯇꯧꯕꯗꯨ ꯀꯩꯁꯨ ꯇꯧꯗ꯭ꯔꯄ ꯍꯪꯕꯅꯤꯗ
ꯑꯥ ꯑꯗꯨ ꯀꯩꯝ ꯇꯧꯔꯝꯗꯦ ꯍꯧꯖꯤꯛ ꯑꯩꯅꯅꯦ ꯐ꯭ꯔꯤꯁꯇ ꯄꯨꯊꯣꯔꯛꯄꯗꯅꯦ ꯆꯦꯔꯡꯅ ꯀꯟꯅ ꯌꯣꯝꯁꯤꯜꯂ ꯊꯝꯕꯅꯦꯕ ꯑꯗꯨꯒꯅ ꯀꯩꯝ ꯇꯧꯔꯝꯗꯦ ꯑꯗꯨꯝ ꯇꯛꯀꯠ ꯇꯀꯠ ꯇꯦꯛ ꯂꯩꯔꯝꯃꯦꯕ ꯇꯛ ꯇꯀꯛ ꯇꯦꯛꯏꯉꯥꯏꯁꯤꯗ ꯃꯥꯜꯍꯧꯔꯒ ꯉꯁꯤ ꯅꯨꯡꯗꯥꯡꯗꯤ ꯆꯥꯔꯔꯣꯏꯒꯦꯕ ꯃꯪꯒꯜꯁꯨ ꯇꯤꯡꯍꯧꯗꯦꯕ ꯑꯩ ꯑꯌꯨꯛ ꯆꯥꯒꯦ ꯇꯧꯅꯤ
ꯀꯩꯗꯣ ꯉꯁꯤꯗꯤ ꯊꯕꯛ ꯇꯧꯗ꯭ꯔꯦ ꯍꯥꯏꯁꯦ ꯊꯥꯎ ꯂꯩꯇ꯭ꯔꯦ ꯍꯥꯏꯁꯦ ꯑꯩꯈꯣꯏꯒꯤ ꯍꯧꯅꯕ ꯊꯥꯎꯗꯨ ꯅꯠꯇ꯭ꯔꯒꯅ ꯃꯥꯒꯤ ꯍꯥꯏꯗꯤ ꯑꯩꯈꯣꯏꯒꯤ ꯀꯥꯝꯅꯕ ꯊꯥꯎ ꯂꯩꯇꯕꯅꯣ ꯀꯔꯝꯕ ꯂꯩꯇꯕꯅꯣ
ꯑ ꯍꯧꯅꯕꯒꯤꯁꯨ ꯂꯩꯔꯝꯃꯗꯧ ꯃꯥꯟꯗ꯭ꯔꯦ ꯑꯗꯨꯒ ꯉꯁꯥꯏꯒꯤ ꯑꯃ ꯑꯩꯈꯣꯏꯒꯤ ꯎꯝ ꯑꯩꯈꯣꯏꯒꯤ ꯑꯅꯧꯕ ꯀꯩꯅꯣꯁꯦ ꯑ ꯃꯣꯕꯤꯜꯒꯤ ꯑ ꯃꯣꯕꯤꯜꯅ ꯇꯧꯔꯒ ꯆꯂꯥꯏꯕ ꯃꯥꯒꯤ ꯃꯦꯆꯤꯟꯗꯣ ꯑꯗꯨꯒꯤꯗꯣ ꯃꯣꯕꯤꯜꯗꯣ ꯑꯩꯈꯣꯏꯒꯤ ꯀꯩꯅꯣꯒꯤ ꯋꯥꯛꯁꯣꯞ ꯑꯃꯗꯒꯤ ꯍꯦꯍꯛ ꯂꯧꯕꯅꯦꯕꯀꯣ ꯑꯗꯨꯗꯣ ꯑꯩꯈꯣꯏꯁꯦ ꯂꯧꯍꯧꯗ꯭ꯔꯕ ꯅꯍꯥꯟ ꯀꯩꯅꯣ ꯂꯤꯇꯔ ꯃꯉꯥꯃꯨꯛ ꯂꯧꯔꯨꯕꯅꯦꯕ ꯑꯗꯨ ꯅꯨꯃꯤꯠ ꯅꯤꯅꯤ ꯍꯨꯝꯅꯤꯗꯩ ꯍꯦꯟ ꯆꯠꯇꯦꯕꯀꯣ ꯃꯣꯏꯁꯨ ꯊꯥꯎꯁꯦ ꯌꯥꯝ ꯆꯥꯏꯌꯦꯕ ꯑꯩꯈꯣꯏꯒꯤ ꯍꯤꯗꯥꯛ ꯀꯥꯞꯄꯗ ꯑꯩꯈꯣꯏꯒꯤ ꯁꯤꯖꯤꯟꯅꯕ ꯗ꯭ꯔꯤꯞ ꯌꯥꯝꯕꯗꯒ ꯁꯤꯖꯤꯟꯅꯕꯗꯣ ꯀꯩꯅꯣ ꯇ ꯊꯥꯕꯒꯤ ꯃꯑꯣꯡꯗꯣ ꯇꯣꯞ ꯇꯣꯞ ꯇꯣꯞ ꯇꯣꯞ ꯇꯣꯞ ꯇꯥꯍꯜꯂꯤꯗꯅ ꯗ꯭ꯔꯤꯞ ꯑꯌꯥꯝꯕꯗꯅ ꯈꯔ ꯇꯞꯄꯤꯗꯅ ꯑꯗꯣ ꯍꯧꯖꯤꯛꯀꯤꯗꯨꯅ ꯑꯗꯨꯃꯥꯏꯅ ꯊꯥꯎꯗꯣ ꯗ꯭ꯔꯣꯞ ꯑꯃꯃꯝ ꯊꯥꯗꯔꯒꯁꯨ ꯌꯥꯝ ꯊꯨꯅ ꯆꯠꯄꯗꯣ ꯑꯣꯏꯌꯦꯕ ꯑꯗꯨꯒꯤ ꯂꯣꯏꯈꯔꯦ
ꯑꯗꯨꯝ ꯗ꯭ꯔꯣꯞ ꯇꯥꯕꯗꯣ ꯗꯨꯝ ꯃꯊꯛꯇꯩ ꯇꯥꯏꯔꯣ ꯑꯗꯨꯝ ꯈꯪꯕ꯭ꯔꯕ ꯍꯥꯏꯗꯤ ꯃꯩꯇꯩ ꯇꯥꯔꯛꯑꯦ ꯅꯠꯇ꯭ꯔꯒꯅ ꯑꯩꯈꯣꯏꯒꯤ ꯄꯨꯇꯣꯟꯒꯨꯝꯕ ꯇꯧꯔ ꯁꯤꯖꯤꯟꯅꯕ ꯃꯈꯥꯏ ꯆꯤꯡꯈꯠꯄꯗꯣ ꯑꯗꯨꯃꯥꯏꯅ ꯇꯧꯕ꯭ꯔꯥ ꯅꯠꯇ꯭ꯔ ꯃꯊꯛꯇꯒꯤ ꯑꯣꯏꯅ ꯗꯣꯞ ꯗꯣꯞ ꯇꯥꯔꯛꯏꯔꯣ
ꯑ ꯀꯧꯇꯥꯁꯤꯅꯅꯦ ꯈꯤꯇꯪ ꯃꯊꯛ ꯑꯣꯏꯅ ꯀꯩꯅꯣ ꯊꯝꯃꯦꯕꯀꯣ ꯑꯗꯨꯒ ꯀꯧꯇꯥꯗꯨꯗ ꯃꯣꯏꯅ ꯑꯝ ꯀꯩꯅꯣ ꯑꯩꯈꯣꯏꯒꯤ ꯀꯣꯟꯁꯤꯟꯃꯛꯁꯨ ꯅꯠꯇꯦꯅꯦ ꯈꯣꯏꯗ ꯈꯔ ꯂꯩꯊꯔ ꯇꯧꯔꯨꯅꯕ ꯑꯃ ꯄꯥꯂꯦꯕ ꯑꯗꯨꯗꯨꯒ ꯊꯥꯎꯗꯣ ꯇꯛꯇ ꯇꯛ ꯊꯥꯗꯔꯛꯄ ꯑꯗꯨꯗꯨꯒ ꯑꯃꯨꯛ ꯄꯥꯏꯌꯦꯞꯇꯨꯗ ꯇꯧꯔ ꯆꯠꯈ꯭ꯔꯒ ꯃꯩꯗꯨꯗ ꯄꯤꯁꯟꯗꯣꯏꯅꯦꯕ꯫
ꯑꯗꯨꯅ ꯎꯗ꯭ꯔꯗꯤ ꯈꯪꯉꯣꯏ ꯑꯩꯁꯨ ꯑꯗꯨ ꯁꯤꯁꯦ ꯍꯥꯏꯐꯝ ꯈꯪꯗ ꯂꯤ ꯋꯥꯔꯤ ꯂꯤꯕꯗ ꯍꯩꯇꯕꯗꯣ ꯑꯣꯏ ꯍꯥꯏꯕ꯫
ꯎꯝ ꯑꯗꯨ ꯃꯥꯏ ꯄꯥꯔꯠꯇꯨꯗꯣ ꯍꯥꯞꯄꯀꯥꯟꯗꯅꯦ ꯑꯃꯨꯛ ꯃꯨꯛ ꯍꯥꯞꯄ ꯀꯥꯟꯗ ꯃꯣꯏꯒꯤ ꯂꯤꯇꯔ ꯀꯌꯥꯃꯨꯛꯇꯤ ꯆꯜꯂꯦ ꯑꯗꯨꯝ ꯅꯠꯇ꯭ꯔꯒꯅ ꯑꯗꯨꯝ ꯑꯩꯈꯣꯏꯒꯤ ꯂꯥꯇꯦꯟ ꯊꯥꯃꯩꯒꯤ ꯑꯗꯨꯃꯥꯏꯟꯗꯪ ꯆꯥꯎꯕ꯭ꯔꯥ ꯅꯠꯇ꯭ꯔꯒꯅ ꯑꯩꯈꯣꯏ ꯂꯣꯏꯒꯤ ꯂꯣꯏꯔꯈ꯭ꯔꯒ ꯑꯗꯨꯝ ꯍꯥꯏꯕꯩ ꯃꯑꯣꯡꯗ ꯇꯧꯕ꯭ꯔꯥ ꯀꯃꯥꯏꯅ ꯇꯧꯋꯤ ꯃꯔꯛꯇ ꯊꯥꯟ ꯊꯥꯟꯅ ꯑꯗꯨꯝ ꯍꯩꯕ꯭ꯔꯥ ꯀꯃꯥꯏ ꯇꯧꯏ꯫
ꯑꯧ ꯑꯈꯣ-ꯑꯈꯣꯏꯅꯅꯦ ꯎꯝ ꯃꯩꯗꯣ ꯊꯥ ꯊꯥꯅꯅꯦ ꯀꯩꯒꯨꯝꯕ ꯂꯣꯏꯗꯣꯔꯦ ꯍꯥꯏꯕꯒꯤ ꯀꯩꯅꯣ ꯑꯃꯗꯤ ꯑꯩꯈꯣꯏꯅ ꯌꯦꯡꯗꯣꯏꯅꯦꯕꯀꯣ ꯍꯥꯏꯐꯦꯠ ꯌꯥꯎꯔꯤꯕ꯭ꯔꯥ ꯊꯥꯎꯗꯣ ꯌꯥꯎꯔꯤꯕ꯭ꯔꯥ ꯅꯠꯇ꯭ꯔ ꯌꯥꯎꯗꯕ꯭ꯔꯅ ꯑꯩꯈꯣꯏꯅ ꯃꯔꯛ ꯃꯔꯛꯇ ꯑꯃꯨꯛ ꯑꯃꯨꯛ ꯌꯦꯡꯉꯦꯕꯀꯣ꯫ ꯑꯗꯨꯒ ꯑꯗꯨꯃꯥꯏꯅ ꯇꯧꯔꯒ ꯑꯩꯈꯣꯏꯅ ꯂꯣꯏꯗꯧꯔꯦ ꯍꯥꯏꯔꯒꯗꯤ ꯊꯥꯎꯗꯨ ꯑꯃꯨꯛ ꯍꯩꯖꯤꯟꯕ꯫ ꯑꯗꯨꯒ ꯊꯥꯎꯁꯦ ꯑꯃꯨꯃꯨꯛ ꯍꯥꯞꯄ ꯃꯇꯝꯗ ꯑꯩꯈꯣꯏꯅ ꯂꯤꯇꯔ ꯃꯈꯥꯏ ꯂꯤꯇꯔ ꯃꯈꯥꯏ ꯄꯋꯥ ꯑꯅꯤ ꯑꯍꯨꯝ ꯄꯋꯥ ꯑꯍꯨꯝꯒꯨꯝꯕꯒꯤ ꯆꯥꯡ ꯍꯥꯞꯄꯝꯒꯅꯤ ꯂꯤꯇꯔ ꯑꯃꯗꯤ ꯐꯥꯗꯦ ꯍꯥꯏꯕꯗꯤ ꯒꯨꯂꯥ ꯀꯧꯇꯥ ꯑꯃꯃꯨꯛꯇꯅꯦꯕ ꯍꯥꯞꯇꯣꯏꯁꯦ꯫ ꯑꯩꯈꯣꯏꯗ ꯄꯥꯜꯂꯤꯕ ꯀꯧꯇꯥꯁꯦ ꯒꯨꯂꯥ ꯀꯧꯇꯥꯒ ꯆꯞ ꯃꯥꯟꯅꯕ ꯀꯧꯇꯥꯒꯤ ꯆꯥꯡꯗꯨꯅꯦꯕ ꯄꯥꯜꯂꯤꯁꯦ꯫ ꯑꯗꯨꯅ ꯃꯗꯨ ꯄꯋꯥ ꯑꯍꯨꯝꯒꯨꯝꯕ ꯑꯣꯏꯔꯝꯗꯧ ꯃꯥꯥꯜꯂꯤ ꯂꯤꯇꯔ ꯑꯃꯗꯤ ꯐꯥꯔꯝꯗꯧ ꯃꯥꯟꯗꯦ꯫
ꯍꯣꯏ ꯌꯦꯡꯕ ꯀꯥꯟꯗ ꯍꯥꯏꯗꯤ ꯑꯝꯇ ꯎꯗ꯭ꯔꯤꯕꯅꯤꯅ ꯑꯗꯨꯝ ꯀꯩꯅꯣꯗꯤ ꯇꯧꯔꯝꯗꯧ ꯃꯥꯜꯂꯦ ꯑꯗꯣ ꯃꯥꯒꯤꯁꯦ ꯌꯥꯝ ꯃꯥꯒꯤ ꯍꯥꯏꯗꯤ ꯃ-ꯃꯁꯥꯁꯦ ꯌꯥꯝꯅ ꯆꯥꯎꯕ ꯆꯥꯎꯗ꯭ꯔꯕꯥ ꯑꯗꯨꯒ ꯃꯥꯗꯨ ꯄꯨꯕ ꯉꯝꯅꯕ ꯐꯖꯅ ꯃꯈꯣꯡꯒꯨꯝꯕ ꯂꯩꯕ꯭ꯔꯥ ꯀꯃꯥꯏꯅ ꯇꯧꯋꯤ ꯗꯨꯗꯤ꯫
ꯑꯧ ꯃꯈꯣꯡꯗꯨꯕꯨꯗꯤ ꯃꯣꯏꯅ ꯌꯣꯠꯅ ꯇꯧꯔꯒ ꯁꯧꯔꯒ ꯐꯖꯅ ꯄꯥꯟꯕꯤꯔꯦꯕꯀꯣ꯫ ꯑꯗꯨꯒ ꯃꯥꯏ ꯃꯁꯥꯁꯦ ꯌꯥꯝ ꯀꯟꯅ ꯆꯥꯎꯕꯗꯤ ꯑꯣꯏꯗꯦ ꯑꯩꯈꯣꯏꯒꯤ ꯎꯝ ꯑꯩꯈꯣꯏꯒꯤ ꯎꯝ ꯑꯩꯈꯣꯏꯒꯤ ꯌꯨꯝꯊꯣꯡ ꯈꯨꯗꯤꯡꯒꯤ ꯑꯌꯥꯝꯕꯗꯤ ꯁꯤꯖꯤꯟꯅꯕꯅꯦ ꯆꯨꯂꯥ ꯀꯥꯏꯅ ꯑꯃ ꯂꯩꯕꯗꯣ꯫ ꯑꯗꯨꯒꯤꯗ ꯈ꯭ꯋꯥꯏꯗꯒꯤ ꯄꯤꯛꯄ ꯑꯃ ꯊꯣꯛꯄꯗꯣ꯫ ꯑꯗꯨꯒꯤ ꯆꯥꯡ ꯃꯨꯛꯇꯪ ꯑꯣꯏꯅꯤ ꯃꯥꯅ ꯆꯥꯎꯕꯁꯦ꯫
ꯎꯝ ꯍꯣꯏ ꯊꯥꯎꯒꯨꯝꯕ ꯐꯠꯇꯕꯅ ꯇꯧꯕꯅꯤꯅꯅꯦ ꯑꯗꯨꯝ ꯀꯩꯅꯣ ꯇꯧꯗꯧ ꯃꯥꯜꯂꯦ ꯍꯥꯏꯕꯗꯤ ꯀꯩ ꯍꯥꯏꯒ꯭ꯔꯦ ꯑꯥ ꯃꯅꯝꯒꯨꯝꯕꯗꯤ ꯑꯗꯨꯝ ꯊꯣꯛꯄ ꯊꯣꯛꯇꯕ꯭ꯔꯥ ꯍꯥꯏꯗꯤ ꯑꯗꯨꯝ ꯑꯩꯈꯣꯏ ꯒꯥꯔꯤꯒꯨꯝꯕ ꯊꯧꯕ ꯀꯥꯟꯗ ꯃꯣꯕꯤꯜ ꯍꯥꯞꯄꯗ ꯃꯅꯝ ꯊꯣꯛꯏꯗꯅꯀꯣ ꯑꯗꯒꯤ ꯑꯩꯈꯣꯏ ꯀꯦꯔꯣꯁꯤꯟ ꯍꯥꯞꯇꯥꯔꯁꯨ ꯀꯦꯔꯣꯁꯤꯟ ꯒꯤ ꯃꯅꯝ ꯑꯃ ꯊꯣꯛꯏꯅ ꯑꯗꯨ ꯃꯥꯏꯗꯤ ꯃꯅꯝ ꯊꯣꯛꯄ ꯊꯣꯛꯇꯕ꯭ꯔꯥ ꯀꯃꯥꯏꯅ ꯇꯧꯒꯦ꯫
ꯊꯥꯒꯠꯄꯗ ꯑꯈꯣꯏꯒꯤ ꯃꯅꯝ ꯈꯤꯇꯪꯗꯤ ꯅꯝꯃꯦ ꯑꯗꯨꯒ
ꯊꯥꯒꯠꯄ ꯂꯣꯏꯒ꯭ꯔꯒ ꯃꯥꯒꯤ ꯑꯩꯈꯣꯏꯒꯤ ꯁ꯭ꯇꯣꯚꯀꯤ ꯑꯗꯨꯃꯥꯏꯅ ꯃꯩ ꯍꯧꯔꯛꯄ ꯃꯇꯝꯗꯗꯤꯀꯣ ꯃꯩ ꯑꯣꯏꯅ ꯄꯨꯔꯥ ꯑꯈꯣꯏꯒꯤ ꯊꯣꯛꯂꯛꯄ ꯃꯇꯝꯗꯗꯤ ꯃꯅꯝ ꯑꯃꯨꯛ ꯊꯣꯛꯇꯦꯕ ꯑꯗꯨꯝ ꯑꯈꯣꯏꯒꯤ ꯒ꯭ꯌꯥꯁ ꯊꯣꯡꯕꯒꯤ ꯇꯥꯏꯞꯇꯀꯣ ꯒ꯭ꯌꯥꯁ ꯊꯣꯡꯕꯩ ꯃꯑꯣꯡꯗ ꯑꯗꯨꯝ ꯇꯧꯏ ꯀꯩꯝꯇ ꯑꯩꯈꯣꯏꯒꯤ ꯃꯅꯝ ꯃꯍꯥ ꯀꯩꯀꯥ ꯆꯦꯟꯗꯦꯕ꯫
ꯑꯣ ꯍꯥꯏꯕꯗꯤ ꯑꯗꯨꯝ ꯍꯥꯏꯕꯗꯤ ꯀꯩꯅꯣ ꯇꯧꯗꯧ ꯃꯥꯟꯕꯒꯤ ꯋꯥꯅꯤꯗ ꯍꯥꯏꯕꯗꯤ ꯀꯩꯅꯣ ꯅꯠ ꯊꯥꯎꯕ ꯊꯥꯎ ꯑꯩꯈꯣꯏ ꯒꯥꯔꯤꯅ ꯀꯩ ꯇꯧ ꯊꯧꯕ ꯀꯥꯟꯁꯨ ꯃꯌꯥꯝ ꯊꯣꯛꯄꯗꯣ ꯑꯗꯨꯃꯥꯏꯅ ꯃꯥꯁꯨ ꯊꯥꯎ ꯐꯠ ꯇꯕ ꯑꯣꯏꯕꯅꯤꯅ ꯑꯗꯨꯝ ꯃꯅꯝꯒꯗꯤ ꯌꯥꯝ ꯀꯂꯝꯗꯧ ꯃꯥꯟꯕꯅꯤ ꯑꯗꯨ ꯁꯤꯖꯤꯟꯅꯕ ꯈꯣꯠꯄꯗꯤ ꯅꯨꯡꯉꯥꯏꯕ꯭ꯔꯣ ꯍꯥꯏꯕꯗꯤ ꯌꯥꯡꯅ ꯊꯣꯛꯄ꯭ꯔꯥ ꯅꯠꯇ꯭ꯔꯒꯅ ꯌꯥꯝ ꯋꯥꯕ ꯈꯣꯠꯄ ꯀꯥꯝꯈꯠ ꯄꯒꯨꯝꯕ ꯇꯧꯕꯗꯗꯤ ꯀꯃꯥꯏꯅ ꯀꯥꯝꯈꯠꯂꯤꯅꯣ ꯑꯗꯩ ꯃꯩ ꯆꯨꯕꯅ ꯀꯃꯥꯏꯅ ꯆꯨꯝꯈꯠ ꯆꯨꯔꯤꯅꯣꯕ꯫
ꯑꯍꯥꯟꯕꯒꯤ ꯑꯩꯈꯣꯏꯅ ꯀꯩꯒꯨꯝꯕ ꯃꯩ ꯊꯥꯒꯠꯀꯦ ꯍꯥꯏꯔꯒꯗꯤꯅꯦ ꯑꯈꯣꯏꯅ ꯍꯧꯖꯤꯛꯀꯤ ꯃꯣꯕꯤꯜ ꯃꯊꯤꯁꯦ ꯑ ꯐꯤꯒꯨꯝꯕ ꯑꯃ ꯐꯤ ꯃꯆꯦꯠ ꯑꯃꯗ ꯇꯧꯔꯒꯅꯦ ꯃꯣꯕꯤꯜ ꯃꯊꯤꯁꯤ ꯑꯩꯈꯣꯏꯅꯅꯦ ꯐꯤꯗ ꯂꯨꯞꯄꯒ ꯃꯩ ꯆꯨꯔꯒꯅꯦ ꯍꯧꯖꯤꯛꯀꯤ ꯃꯩ ꯊꯥꯒꯠꯐꯝꯁꯤꯗꯅꯦ ꯊꯥꯗꯒ꯭ꯔꯅꯦꯕ ꯑꯗꯨꯒ ꯃꯩ ꯊꯥꯗꯐꯝꯁꯤꯁꯨ ꯑꯩꯈꯣꯏꯅ ꯍꯥꯟꯅ ꯉꯁꯥꯏꯒꯤ ꯊꯥꯎ ꯊꯥꯎꯁꯦ ꯊꯥꯖꯤꯜꯂꯒ ꯊꯝꯒꯅꯤꯕ ꯉꯁꯥꯏꯒꯤ ꯑꯩꯈꯣꯏꯒꯤ ꯑꯃ ꯊꯥꯎ ꯊꯥꯎ ꯍꯥꯞꯅꯕꯒꯤ ꯄꯥꯔꯇꯗꯨꯗꯒꯤ ꯊꯥꯎꯁꯤ ꯃꯥꯒꯤ ꯃꯥꯒꯤꯁꯨ ꯊꯥꯗꯅꯕ ꯃꯥꯏ ꯊꯥꯎꯁꯦ ꯊꯥꯅꯅꯕ ꯑꯗꯒꯤ ꯊꯥꯎꯁꯦ ꯃꯨꯟꯊꯠꯅꯕ ꯂꯩꯌꯦꯕ ꯊꯥꯥꯎ ꯊꯥꯅꯕꯗ ꯊꯥꯖꯤꯜꯂꯒ ꯃꯉꯣꯟꯗꯁꯨ ꯉꯁꯥꯏꯒꯤ ꯃꯩ ꯍꯧꯕꯝꯁꯦ ꯊꯥꯎ ꯃꯆꯨꯝ ꯈꯔ ꯈꯔ ꯊꯥ
ꯊꯥꯗꯔꯛꯑ ꯅꯦꯕꯀꯣ ꯑꯗꯨ ꯊꯥꯗꯔꯛꯄꯒ ꯑꯗꯒꯤ ꯑꯩꯈꯣꯏꯅ ꯉꯁꯥꯏꯒꯤ ꯀꯩꯅꯣꯗꯣ ꯑꯥ ꯎꯝ ꯃꯩꯗꯨ ꯆꯝꯅꯅꯕ ꯍꯥꯏꯅ ꯑꯩꯈꯣꯏꯅ ꯐꯤ ꯃꯆꯦꯠ ꯑꯃ ꯁꯤꯖꯤꯟꯅꯗꯣꯏꯅꯦꯕꯀꯣ ꯐꯤ ꯃꯆꯦꯗꯨ ꯊꯥꯎ ꯈꯤꯇꯪ ꯇꯩꯔꯒ ꯇꯧꯔꯒ ꯃꯩꯗꯨ ꯆꯨꯔꯒ ꯑꯗꯨꯝ ꯆꯥꯛꯂꯥꯎꯅ ꯊꯥꯗꯈꯤꯗꯣꯏꯅꯦꯕ ꯑꯗꯨ ꯉꯍꯥꯛꯇꯪ ꯑꯥ ꯁꯥꯍꯟꯗꯣꯏꯅꯦꯕ ꯃꯥꯒꯤ ꯀꯩꯅꯣꯁꯦ ꯑꯩꯈꯣꯏꯒꯤ ꯃꯩ ꯊꯥꯒꯠꯅꯕꯒꯤ ꯈꯨꯠꯂꯥꯏꯁꯦ ꯍꯥꯏꯇꯥꯔꯦꯀꯣ ꯉꯍꯥꯛꯇꯪ ꯁꯥꯍꯜꯂꯅꯤ ꯃꯩꯗꯨꯅ ꯉꯁꯥꯏꯒꯤ ꯃꯇꯣꯝꯗ ꯆꯥꯛꯑꯀꯥꯟꯗ ꯃꯊꯟꯗ ꯁꯥꯔꯅꯤꯀꯣ ꯑꯗꯩ ꯍꯥꯏꯐꯦꯠ ꯁꯥꯔꯦ ꯈꯪꯉꯤ ꯃꯁꯤꯗꯤ ꯊꯥꯒꯠꯄ ꯌꯥꯅꯤ ꯍꯥꯏꯔ ꯀꯥꯟꯗ ꯃꯣꯏꯒꯤ ꯐꯦꯟ ꯎꯪꯅꯅꯕ ꯑꯃ ꯌꯥꯎꯋꯦꯕ ꯑꯁꯤꯒꯤꯁꯦ ꯑꯩꯈꯣꯏ ꯏꯂꯦꯛꯇ꯭ꯔꯤꯛꯇꯁꯨ ꯁꯤꯖꯤꯟꯅꯩꯌꯦꯕꯀꯣ ꯃꯩꯁꯨ ꯁꯤꯖꯤꯟꯅꯩꯕ ꯈꯪꯕ꯭ꯔꯥ ꯃꯩꯗꯨ ꯁ꯭ꯋꯔꯤꯁꯇꯣ ꯅꯝꯃ ꯀꯥꯟꯗ ꯉꯁꯥꯏꯒꯤ ꯐꯦꯟꯗꯣ ꯑꯩꯈꯣꯏꯅ ꯇꯛꯂꯥꯎ ꯊꯥꯕꯤꯔꯀꯥꯟꯗ ꯅꯨꯡꯁꯤꯠ ꯎ ꯎ ꯍꯨꯝꯃꯛꯑꯅꯦꯕ ꯅꯨꯡꯁꯤꯠ ꯑꯍꯨꯝꯃꯛꯄꯥ ꯅꯨꯡꯁꯤꯠꯇꯨꯅꯅꯦ ꯉꯁꯥꯏꯒꯤ ꯃꯩꯗꯨꯗ ꯑꯈꯣꯏꯒꯤ ꯆꯥꯛ ꯒꯤ ꯃꯥꯒꯤ ꯀꯩꯅꯣꯁꯦ ꯆꯥꯡꯁꯦ
ꯊꯣꯛꯍꯟꯕꯗꯣ ꯑꯥ
ꯑꯁ ꯑꯁꯤꯁꯦ ꯑꯁꯤꯖꯦ ꯑꯣꯏꯍꯟꯗꯣꯏꯅꯦꯕ ꯑꯗꯨꯅ ꯃꯈꯣꯟꯗꯤ ꯈꯤꯇꯪ ꯍꯧꯕ ꯑꯗꯨꯝ ꯁꯤꯖꯤꯟꯅꯕꯒꯤꯗꯤ ꯀꯩꯁꯨ ꯆꯞ ꯃꯥꯟꯅꯩꯗ ꯊꯥꯒꯠꯄꯗꯨꯕꯨꯗꯤ ꯉꯥꯛꯇꯪ ꯆꯪꯉꯤꯀꯣ ꯃꯤꯅꯤꯠ ꯃꯔꯤ ꯑꯃ ꯃꯉꯥ ꯑꯃ ꯆꯪꯉꯦꯕ ꯑꯗꯨ ꯃꯉꯥꯏꯔꯦ
ꯍꯣꯏ ꯑꯗꯨꯅꯤ ꯐꯦꯟ ꯅꯨꯡ ꯍꯨꯝꯕ ꯈꯣꯠꯄ ꯇꯧꯕꯅꯤꯅ ꯑꯗꯨꯝ ꯃꯈꯣꯟꯒꯨꯝꯕꯗꯨ ꯌꯥꯝ ꯊꯣꯡꯑꯝꯕ ꯍꯥꯏ ꯊꯣꯛꯑꯝꯗꯧ ꯃꯥꯟꯕ ꯍꯥꯏꯇꯥꯔꯦ ꯑꯗꯨꯁꯨ ꯍꯪꯒꯦ ꯇꯧꯕꯅꯦ ꯉꯁꯥꯏ ꯆꯤꯊꯍꯧꯔꯤꯅꯦꯕꯀꯣ ꯑꯗꯨꯝ ꯍꯥꯏꯗꯤ ꯃꯩꯁꯦ ꯑꯗꯨꯝ ꯃꯩ ꯊꯤꯟꯗ꯭ꯔꯗꯤ ꯑꯗꯩ ꯐꯦꯟꯒꯨꯝꯕ ꯊꯥꯖꯤꯟꯗ꯭ꯔꯗꯤ ꯍꯧꯗꯕ ꯄꯣꯠ ꯑꯣꯏꯕ꯭ꯔꯕ
ꯑꯥ ꯃꯩ ꯊꯤꯟꯗ꯭ꯔꯒꯅꯅꯦ ꯉꯁꯥꯏꯒꯤ ꯃꯥꯒꯤ ꯀꯩꯅꯣꯁꯤ ꯑꯩꯈꯣꯏꯒꯤ ꯀꯃꯥꯏ ꯍꯥꯏꯗꯣꯏꯅꯣ ꯃꯩꯔꯤꯁꯦ ꯀꯟꯗꯕ ꯍꯥꯏꯇꯥꯔꯦ ꯑꯗꯨ ꯐꯦꯟꯗꯨ ꯍꯥꯞꯄꯀꯥꯟꯗ ꯑꯈꯣꯏꯁꯨ ꯑꯥ ꯃꯩ ꯆꯥꯛꯑꯀꯥꯟꯗ ꯃꯩ ꯆꯥꯛꯇꯕꯗꯣ ꯑꯩꯈꯣꯏꯅ ꯃꯩ ꯑꯩꯈꯣꯏꯅ ꯆꯤꯟꯅ ꯐꯨꯐꯨ ꯀꯥꯝꯃ ꯃꯩ ꯍꯧꯒꯠꯇ꯭ꯔꯥ ꯑꯗꯒꯤ ꯎꯝ ꯐꯦꯟꯖꯦ ꯊꯥꯖꯤꯜꯂꯒꯖꯨ ꯑꯈꯣꯏꯒꯤ ꯃꯩꯇꯥꯟ ꯍꯧꯒꯠꯂꯦ ꯈꯜꯂꯖꯤꯅꯦ ꯎꯝ ꯑꯗꯣ ꯍꯧꯖꯤꯛꯇꯤ ꯑꯗꯨꯝ ꯐꯦꯟ ꯃꯆꯥꯒ ꯊꯣꯛꯑꯕꯅꯤꯅ ꯐꯦꯟ ꯃꯆꯥꯗꯣ ꯑꯗꯨꯝ ꯃꯩꯗ ꯅꯝꯃꯒ ꯑꯗꯨꯝ ꯀꯩꯅꯣ ꯊꯥꯔꯒ ꯅꯨꯡꯁꯤꯠꯇ ꯎ ꯎ ꯍꯨꯝꯃꯒ ꯈꯣꯏꯒꯤ ꯃꯩꯇꯥꯟꯖꯦ ꯆꯥꯛꯄ ꯍꯦꯟꯗ꯭ꯔꯥ ꯑꯗꯃꯥꯏꯅ ꯇꯧꯕ
ꯑꯗꯨꯖꯨ ꯆꯥꯛꯄ ꯂꯣꯏꯒꯤ ꯇꯥꯔꯒꯗꯤ ꯀꯩ ꯍꯥꯏꯅꯤ ꯑꯗꯨꯝ ꯊꯥꯔ ꯊꯝꯕ꯭ꯔꯥ ꯐꯦꯟꯗꯣ ꯊꯥꯗ꯭ꯔꯁꯨ ꯌꯥꯕ꯭ꯔ ꯅꯠꯇ꯭ꯔ ꯑꯗꯨꯝ ꯃꯇꯝ ꯄꯨꯝꯕ ꯍꯥꯏꯗꯤ ꯃꯥ ꯗꯨꯝ ꯁꯤꯖꯤꯟꯅꯔꯤ ꯈꯨꯗꯤꯡꯒꯤ ꯑꯗꯨꯝ ꯊꯥꯔ ꯊꯝꯕ꯭ꯔꯕ
ꯎꯝ ꯐꯦꯟꯗꯤ ꯑꯗꯨꯝ ꯊꯥꯔ ꯊꯝꯃꯦ ꯍꯦꯛ ꯍꯧꯕꯗꯒꯤꯀꯣ ꯃꯥꯒꯤ ꯃꯩꯖꯤꯅ ꯁꯤꯖꯦ ꯆꯥꯛꯄ ꯉꯝꯃꯅꯤꯅ ꯍꯥꯏꯕ ꯋꯥꯈꯟꯖꯦ ꯈꯜꯂꯀꯥꯟꯗ ꯑꯈꯣꯏꯅ ꯃꯥꯏ ꯐꯦꯟꯖꯦ ꯁꯠ ꯂꯥꯎ ꯊꯥꯖꯤꯜꯂꯅꯦꯕ ꯑꯗꯒꯤꯗꯤ ꯑꯗꯨꯝ ꯍꯧꯕꯗꯩꯅ ꯂꯣꯏꯕ ꯑꯗꯨꯝ ꯊꯥꯗꯣꯏꯅꯤ
ꯑꯗꯨꯗꯤ ꯃꯈꯣꯟ ꯀꯟꯅ ꯊꯣꯛꯑꯝꯅꯦꯕꯣ
ꯎꯝ ꯊꯣꯛꯑꯦ ꯃꯈꯣꯟꯖꯦ ꯌꯥꯝ ꯀꯟꯕꯕꯨꯗꯤ ꯅꯠꯇꯦ ꯑꯗꯨꯏꯁꯨ ꯑꯗꯨꯝ ꯑꯗꯨꯝ ꯈꯔ ꯑꯗꯨꯝ ꯍꯧꯋꯦ ꯍꯥꯏꯇꯥꯔꯦ
ꯑꯗꯒꯤ ꯃꯥꯒꯤ ꯃꯥꯒꯤ ꯃꯩ ꯐꯦꯟ ꯊꯥꯕꯅꯤꯅꯀꯣ ꯑꯗꯨꯝ ꯍꯥꯏꯗꯤ ꯃꯥꯏ ꯃꯥꯏꯒꯤ ꯀꯩꯀꯩꯁꯨ ꯐꯠꯇꯕ ꯀꯩꯀꯩꯁꯨ ꯃꯅꯤꯟ ꯈꯪꯗꯦ ꯀꯩ ꯈꯪꯗꯦ ꯑꯗꯨꯝ ꯈꯔꯗꯤꯝ ꯊꯣꯛꯑꯝꯒꯅꯦꯕꯀꯣ ꯑꯗꯨꯗꯨꯒ ꯑꯗꯨꯝ ꯀꯩ ꯍꯥꯏꯅꯤ ꯅꯣꯏ ꯃꯩꯒꯨꯝꯕ ꯃꯨꯠꯈꯤ ꯇꯥꯔꯒꯗꯤ ꯑꯗꯨꯝ ꯑꯇꯣꯞꯄ ꯑꯈꯣꯏꯒꯤ ꯂꯩꯗꯅꯀꯣ ꯐꯦꯟ ꯃꯆꯥꯒꯨꯝꯕ ꯇꯧꯔ ꯁꯤꯖꯤꯟꯅꯕ꯭ꯔꯥ ꯁꯤꯖꯤꯟꯅꯗꯕ꯭ꯔꯗꯤ
ꯑꯗꯨꯗꯤ ꯎꯝ ꯀꯩꯅꯣ ꯇꯧꯗꯤꯌꯦ ꯃꯩ ꯃꯨꯠꯈꯤꯕꯒꯤꯗꯤ ꯑꯃꯨꯛꯇ ꯁꯤꯖꯤꯟꯅꯗ꯭ꯔꯤ ꯃꯩ ꯃꯨꯠꯄꯁꯨ ꯑꯃꯨꯛꯇ ꯌꯥꯎꯗ꯭ꯔꯤꯕꯀꯣ ꯑꯗꯨ ꯁꯤꯖꯤꯟꯅꯕ ꯃꯇꯝꯗꯥ ꯑꯗꯣ ꯃꯩ ꯃꯨꯠꯈ꯭ꯔꯒꯗꯤ ꯈꯪꯗ꯭ꯔꯤ ꯀꯃꯥꯏꯅ ꯇꯧꯕꯅꯣ ꯑꯗꯨꯃꯗꯤ ꯑꯩ ꯇꯁꯦꯡꯅ ꯈꯪꯗ꯭ꯔꯦ
ꯑꯣ ꯂꯥꯏꯕꯛꯇꯤ ꯐꯩꯅꯦꯀꯣ ꯍꯥꯏꯗꯤ ꯍꯧꯖꯤꯛ ꯐꯥꯎꯕꯗ ꯃꯩ ꯃꯨꯠꯄ ꯈꯣꯠꯄ ꯊꯦꯡꯅꯔꯛꯇ꯭ꯔꯤꯝꯅꯤꯅ ꯀꯩꯃ ꯁꯨꯝ ꯊꯦꯡꯅꯔꯗꯤ ꯗꯨꯝ ꯈꯪꯕ꯭ꯔ ꯈꯣꯠꯄ꯭ꯔ ꯍꯥꯏꯕꯗꯤ ꯅꯨꯡꯉꯥꯏꯇꯥꯥꯔꯒꯗꯤ ꯑꯈꯣꯏꯁꯨ ꯀꯩ ꯑꯃ ꯍꯥꯏꯗꯤ ꯆꯥ ꯑꯃ ꯊꯣꯡꯕ ꯏꯟꯖꯥꯡ ꯑꯃ ꯊꯣꯡꯕꯒꯤ ꯑꯗꯨꯒꯨꯝꯕꯅ ꯊꯣꯡꯉꯗꯤ ꯑꯈꯣꯏꯒꯤ ꯒ꯭ꯌꯥꯁ ꯀꯨꯝꯕ ꯂꯩꯇꯕ ꯃꯇꯝꯗ ꯌꯥꯝ ꯀꯟꯅꯩ ꯗꯅꯀꯣ ꯑꯗꯣ ꯍꯧꯖꯤꯛꯀꯤ ꯄꯣꯠꯁꯦ ꯑꯅꯧꯕ ꯑꯣꯏꯗꯣꯏꯔ ꯅꯠꯇ꯭ꯔꯒ ꯊꯥꯏꯅꯉꯩꯗꯩ ꯁꯨꯝ ꯁꯥꯔ ꯊꯅꯝꯕ ꯑꯈꯣꯏꯅꯁꯨ ꯈꯪꯉꯨꯗꯕꯒꯤ ꯑꯣꯏꯗꯣꯏꯔꯥ ꯀꯃꯥꯏꯟ ꯇꯧꯕꯅꯣ
ꯅꯠꯇꯦ ꯃꯁꯤꯗꯤ ꯑꯅꯧꯕꯅꯤ ꯃꯣꯕꯤꯜꯅ ꯗꯨꯃꯥꯏꯅ ꯊꯥꯒꯠꯄꯁꯤꯗꯤ ꯌꯥꯝ ꯀꯟꯅ ꯀꯨꯏꯕ ꯑꯣꯏꯗ꯭ꯔꯤ
ꯑꯗꯨꯅꯦ ꯑꯗꯨꯃꯥꯏꯟ ꯇ ꯍꯣꯏ ꯑꯗꯣ ꯅꯪ ꯑꯗꯨꯝ ꯂꯩꯕ ꯌꯥꯕ ꯃꯐꯝ ꯂꯩꯕ ꯍꯥꯏꯗꯤ ꯊꯦꯡꯅ ꯇꯥꯔꯒꯗꯤꯀꯣ ꯑꯝꯇ ꯑꯩꯈꯣꯏꯁꯨ ꯑꯝꯇ ꯂꯧꯒꯦ ꯈꯣꯠꯀꯦ ꯍꯥꯏꯕꯗꯤ ꯑꯗꯨꯝ ꯅꯣꯡ ꯐꯥꯗꯣꯛ ꯂꯩꯗꯅꯥ ꯗꯨꯝ ꯀꯩꯅꯣꯒꯨꯝꯕ ꯆꯥꯛ ꯑꯦꯟꯖꯥꯡ ꯑꯃ ꯃꯄꯥꯟꯗ ꯀꯩꯗ ꯊꯣꯡꯅꯤꯡ ꯇꯥꯔꯒꯁꯨ ꯒ꯭ꯌꯥꯁꯀꯨꯝꯕ ꯂꯣꯏꯒꯤ ꯇꯔꯁꯨ ꯑꯗꯨꯝ ꯑꯗꯨ ꯃꯩꯔꯤꯗꯤ ꯌꯥꯝ ꯀꯟꯕ꯭ꯔꯣ ꯀꯟꯗꯕ꯭ꯔꯣ ꯀꯃꯥꯏꯅ ꯇꯧꯒꯦ
ꯀꯜꯂꯦ ꯃꯩꯔꯤꯗꯤ ꯑꯩꯈꯣꯏꯒꯤ ꯒ꯭ꯌꯥꯁ ꯒ꯭ꯌꯥꯁ ꯑꯃ ꯀꯩꯅꯣꯗꯣ ꯑꯆꯧꯕꯗꯣ ꯑꯈꯣꯏꯒꯤ ꯖꯤꯔꯤꯛ ꯋꯥꯇꯤꯟ ꯍꯧꯅꯔꯤꯕ ꯒ꯭ꯌꯥꯁꯁꯤꯅ ꯈꯔ ꯆꯥꯎꯋꯤꯗꯅꯀꯣ ꯃꯣꯏꯗꯤ ꯐ꯭ꯔꯦꯝ ꯑꯃꯇꯪ ꯑꯣꯏꯕꯅꯤꯅ ꯑꯗꯨꯃꯥꯏꯅ ꯑꯗꯨꯃꯥꯏꯅ ꯑꯗꯨꯝ ꯆꯥꯎꯋꯦꯕ ꯃꯩꯔꯤꯗꯣ
ꯎꯝ ꯍꯣꯏ ꯑꯗꯨꯗꯤꯅꯦ ꯑꯝꯇ ꯂꯧ ꯂꯩꯒꯦꯕꯀꯣ ꯑꯗꯨꯝ ꯅꯣꯏ ꯊꯦꯡꯅꯕ ꯅꯠꯇ꯭ꯔ ꯌꯣꯟꯕꯒꯨꯝꯕ ꯃꯐꯝ ꯈꯪ ꯇꯥꯔꯗꯤ ꯅꯣꯏ ꯑꯗꯨꯝ ꯂꯩꯔꯁꯨ ꯂꯩꯕꯤꯔꯝꯃꯣꯀꯣ ꯑꯗꯩ ꯅꯪ ꯆꯪꯒꯗꯕ ꯄꯩꯁꯥ ꯀꯩꯀꯩꯗꯨꯕꯨꯗꯤ ꯑꯗꯨꯝ ꯁꯤꯗꯒꯤ ꯀꯥꯞꯄꯛꯑꯁꯨ ꯀꯥꯞꯄꯛꯀꯦꯀꯣ ꯍꯥꯏꯕꯗꯤ ꯅꯣꯡꯐꯥꯗꯣꯛꯀꯨꯝꯕ ꯃꯄꯥꯟꯗ ꯀꯩꯗ ꯊꯣꯡꯕ ꯍꯥꯏꯗꯤ ꯑꯗꯨꯝ ꯑꯗꯨꯃꯥꯏꯟ ꯇꯧꯔꯒ ꯊꯣꯡꯉꯗꯤ ꯐꯩꯗꯅꯀꯣ ꯏꯁꯤꯡ ꯊꯥꯒꯠꯅꯕ ꯈꯣꯠꯄ ꯇꯧꯕꯒꯤ ꯃꯍꯨꯠꯄꯨꯗꯤ ꯅꯠꯇ꯭ꯔꯒ ꯑꯗꯨꯝ ꯍꯥꯏꯗꯤ ꯑꯈꯣꯏ ꯏꯟꯖꯥꯡ ꯑꯅꯤꯒꯨꯝꯕ ꯂꯣꯡꯕ ꯆꯩꯔꯥꯎꯕꯒꯨꯝꯕ ꯀꯔꯤ ꯈꯪꯗꯦ ꯃꯇꯝꯒꯨꯝꯕ ꯂꯩꯗꯅꯀꯣ ꯑꯗꯨꯝ ꯍꯥꯏꯗꯤ ꯑꯥꯃꯨꯛ ꯌꯥꯝ ꯂꯥꯏ ꯁꯤꯟꯅꯕ ꯌꯥꯕ ꯑꯣꯏꯗꯅꯀꯣ ꯃꯥꯗꯤ ꯑꯗꯨꯃꯥꯏꯅ ꯑꯈꯣꯏ ꯏꯁꯇꯣꯛ ꯀꯩꯀꯩ ꯄꯥꯟꯗꯅ ꯒ꯭ꯌꯥꯁ ꯅꯨꯡ ꯄꯨꯊꯣꯛꯇꯅ ꯁꯤꯟꯅꯕꯨꯗꯤ ꯁꯤꯟꯅꯩ ꯑꯗꯨꯇꯥꯥꯔꯁꯨ ꯑꯗꯨꯅ ꯃꯔꯛꯇ ꯁꯝꯕ ꯌꯥꯕ ꯑꯣꯏꯇꯥꯔ ꯁꯝꯅꯕ ꯌꯥꯏꯗꯅꯀꯣ
ꯐꯩꯌꯦ ꯐꯩꯌꯦ ꯑꯗꯨꯏꯗꯨꯅ ꯅꯣꯏꯖꯨ ꯁꯤꯖꯤꯟꯅꯕ ꯌꯥꯏꯌꯦ ꯑꯗꯣ ꯁꯤꯒꯤꯖꯦ ꯑꯈꯣꯏꯒꯤꯖꯤꯗꯗꯤ ꯂꯩꯕ ꯅꯠꯇꯦꯕꯀꯣ ꯈꯣꯢ ꯏꯇꯩꯃꯒꯤ ꯃꯥꯒꯤ ꯃꯕꯨꯡ ꯎꯝꯁ ꯃꯕꯨꯡ ꯑꯍꯟꯖꯤꯅꯅꯦ ꯃꯥꯏ ꯋꯥꯛꯁꯣꯞ ꯀꯩꯀꯥ ꯇꯧꯕꯗꯨꯗ ꯃꯥꯅꯖꯨ ꯃꯈꯨꯠ ꯃꯁꯥ ꯍꯩꯖꯕꯅꯤꯅꯅꯦ ꯃꯥꯅ ꯇꯧꯔꯒ ꯌꯦꯡꯉ ꯌꯦꯡꯉꯒ ꯑꯗꯥꯢꯅ ꯎꯨꯝ ꯇꯧꯔꯒ ꯃꯥꯅ ꯁꯦꯝꯕꯅꯦꯕꯀꯣ ꯑꯍꯥꯟꯕ ꯑꯃ ꯁꯥꯕꯗ ꯃꯥꯏꯁꯦ ꯃꯥꯏ ꯄꯥꯛꯑꯦꯗꯅꯀꯣ ꯑꯗꯨꯃꯥꯏꯅ ꯇꯧꯗꯅ ꯃꯥꯅ ꯑꯦ ꯅꯣꯏꯒꯤꯗꯤ ꯁꯨꯃꯥꯏꯅ ꯅꯨꯡꯇꯤꯒꯤ ꯀꯩꯅꯣꯒꯤ ꯑꯆꯥꯄꯣꯠ ꯀꯥꯀꯧꯕꯅꯤꯅ ꯅꯪ ꯒ꯭ꯌꯥꯁꯇꯣ ꯈꯥꯡꯕ ꯉꯝꯃꯔꯣꯏ ꯑꯗꯨꯗꯨꯅ ꯃꯥꯅ ꯑꯥ ꯀꯩꯅꯣ ꯍꯟꯗꯛꯀꯤ ꯃꯃꯥꯡ ꯆꯍꯤꯒꯤ ꯅꯤꯡꯉꯣꯜ ꯆꯥꯛꯀꯧꯕ ꯆꯠꯄꯗꯣ ꯑꯗꯨꯗ ꯅꯪꯒꯤꯗꯣ ꯑꯗꯨꯒꯨꯝꯕ ꯑꯃ ꯍꯥꯞꯄꯤꯅꯤꯅ ꯍꯥꯏꯔꯒ ꯅꯤꯡꯉꯣꯜ ꯆꯥꯛꯀꯧꯕꯗꯨꯗꯤ ꯅꯪꯗꯗꯅ ꯅꯤꯡꯉꯣꯜ ꯆꯥꯛꯀꯧꯕ ꯂꯣꯏꯔꯀꯥꯟꯗ ꯃꯥꯅ ꯄꯤꯕꯤꯔꯛꯄꯅꯦ ꯁꯤꯁꯦ ꯑꯗꯨꯃꯥꯏꯅ ꯇꯧꯔ ꯁꯤꯖꯤꯟꯅꯈꯤꯕꯅꯦꯕ ꯑꯗꯨ ꯑꯇꯣꯞꯄ ꯃꯐꯝꯗꯁꯨ ꯁꯤꯁꯦ ꯌꯣꯜꯂꯦꯅ ꯍꯥꯏꯕꯅꯦ ꯑꯗ ꯑꯩꯈꯣꯏꯁꯦ ꯑꯍꯥꯟꯕꯗ ꯑꯃ ꯂꯩꯔꯝꯃꯦꯕꯀꯣ ꯑꯗꯣ ꯃꯣꯏꯒꯤ ꯂꯩꯕ ꯃꯇꯝꯁꯤꯗ ꯑꯩꯈꯣꯏ ꯀꯩ ꯍꯥꯏꯅꯤ ꯑꯝ ꯑꯩꯈꯣꯏ ꯃꯩꯔꯤꯁꯤ ꯏꯁꯣꯏ ꯁꯣꯏꯕ ꯃꯆꯨꯁꯤꯅ ꯑꯁꯪ ꯉꯥꯡꯅ ꯂꯥꯛꯑꯒ ꯑꯈꯣꯏꯗꯤ ꯎꯝ ꯀꯩꯅꯣ ꯑꯩꯈꯣꯏꯒꯤ ꯊꯥꯡꯒꯠꯂꯤꯕ ꯄꯥꯠꯇꯗꯣ ꯑꯩꯈꯣꯏꯒꯤ ꯀꯥꯂꯤ ꯀꯥꯔꯦ ꯑꯃꯨꯕꯗꯣ ꯑꯗꯨ ꯑꯣꯏꯕ ꯑꯗꯩ ꯈꯨꯗꯛꯇ ꯑꯗꯨꯝ ꯅꯣꯡꯉꯥꯜꯂꯒ ꯅꯨꯃꯤꯠꯇꯨꯃ ꯑꯗꯨꯃꯥꯏꯅ ꯑꯩꯈꯣꯏꯅ ꯑꯍꯥꯟꯕꯒꯤ ꯑꯣꯏꯅ ꯑ ꯆꯥꯡꯌꯦꯡ ꯇꯧꯔ ꯌꯦꯡꯉꯤꯗꯅꯀꯣ ꯑꯗꯨꯗꯨ ꯑꯃ ꯁꯤ ꯁꯤꯖꯤꯟꯅꯕ ꯑꯗꯨ ꯅꯨꯡꯉꯥꯏꯗꯧ ꯃꯥꯟꯗꯦ ꯑꯗꯨꯥꯏꯅ ꯇꯧꯔꯀꯥꯟꯗꯅꯦ ꯑꯗꯨꯃꯥꯏꯅ ꯇꯧꯔꯒ ꯍꯟꯗꯣꯛꯈ꯭ꯔꯦꯕ ꯑꯗꯨꯝ ꯃꯣꯏꯁꯨ ꯀꯩꯝ ꯍꯥꯏꯔꯛꯇꯦꯕ ꯑꯗꯨꯏ ꯃꯇꯨꯡꯗꯒꯤꯅꯦꯕ ꯑꯁꯤꯁꯦ ꯑꯃꯨꯛ ꯃꯣꯏꯒꯤ ꯍꯧꯖꯤꯛꯀꯤ ꯑꯩꯈꯣꯏ ꯏꯇꯩꯩꯃ ꯃꯕꯨꯡꯗꯨꯅ ꯁꯥꯕꯤꯔꯛꯄꯅꯦꯕ
ꯍꯣ ꯍꯣꯏ ꯐꯔꯦ ꯐꯔꯦ ꯑꯗꯨꯗꯤ ꯅꯪꯁꯨ ꯂꯩꯔꯣꯀꯣ ꯊꯝꯈꯤꯒꯦ ꯌꯥꯝ ꯅꯨꯡꯉꯥꯏꯔꯦ